ꯍꯜꯂꯣ
ꯆꯠꯂꯨꯅꯨ
ꯇꯥꯕ꯭ꯔꯣ
ꯇꯥꯏꯌꯦ
ꯅꯦꯠꯋꯥꯛꯁꯤ ꯏꯅꯨꯡ ꯅꯨꯡꯉꯥꯏꯇꯦꯅꯦ ꯇꯥꯗꯕ꯭ꯔꯣ ꯏꯇꯥꯎꯕꫭ
ꯇꯥꯏꯌꯦ ꯇꯥꯏꯌꯦ
ꯀꯩ ꯏꯇꯥꯎꯕꯨ ꯇꯨꯝꯃꯨꯔꯕꫭ ꯇꯧꯁꯤꯕꫭ
ꯁꯨꯝ ꯉꯥꯏꯍꯥꯛ ꯍꯤꯞꯄꯝꯕꯅꯤꯗꯥ
ꯑꯁ ꯎꯏꯔꯨꯝ ꯎꯏꯔꯨꯝ ꯇꯧꯕ ꯃꯥꯜꯂꯤꯗ ꯏꯇꯥꯎꯕꯨ ꯌꯥꯝ ꯋꯥꯔꯕꯅꯦ ꯕꯣꯜꯒ ꯌꯦꯡꯕꯒꯤ ꯑꯍꯤꯡꯒ ꯇꯨꯝꯗꯔꯕꯣ
ꯉꯔꯥꯡ ꯂꯥꯏꯔꯤꯛ ꯄꯥꯛ ꯇꯨꯝꯍꯧꯗ꯭ꯔꯦ ꯕꯣꯜ ꯌꯦꯡꯕ ꯑꯩ ꯉꯁꯤꯖꯤ ꯍꯦꯛꯇ ꯈꯔ ꯉꯟ ꯇꯛꯅ ꯇꯨꯝꯃꯒꯦꯗ ꯇꯧꯕꯅꯤꯗ
ꯑꯣ ꯑꯗꯨ ꯍꯣꯔꯦꯟ ꯍꯣꯔꯦꯟ ꯕꫭꯜꯗꯤ ꯌꯦꯡꯉꯣꯏꯗ꯭ꯔꯣ ꯍꯥꯢꯁꯦ
ꯉꯁꯤꯗꯤ ꯌꯦꯡꯉꯔꯣꯏꯒꯦ ꯃꯊꯪ ꯑꯃꯨꯛ ꯌꯦꯡꯒꯦ
ꯑꯁ ꯑꯩꯗꯤ ꯍꯣꯔꯦꯟꯖꯦ ꯏꯇꯥꯎ ꯍꯧꯗꯣꯛ ꯑꯒ ꯄꯨꯟꯅ ꯌꯦꯡꯃꯤꯟꯅꯁꯤꯔꯥꯅ ꯍꯥꯏꯒꯦꯅ ꯀꯣꯜ ꯇꯧꯔꯛꯑꯦ ꯑꯗꯨꯒ ꯏꯇꯥꯎꯗꯤ ꯇꯨꯝꯃꯒꯦ ꯍꯥꯏꯖꯤꯜꯂꯛꯑꯅꯦ ꯀꯃꯥꯏ ꯇꯧꯅꯤ
ꯎꯝ ꯉꯁꯤꯖꯤ ꯈꯔ ꯇꯨꯝꯅꯤꯡꯒꯨꯝ ꯂꯥꯛꯀꯨꯝ ꯇꯧꯋꯤ ꯏꯁꯥꯁꯤ ꯏꯁꯥꯁꯦ ꯏꯅꯨꯡꯉꯥꯏꯇꯕ ꯂꯩ ꯍꯥꯏꯇꯥꯔꯦ ꯁꯨꯃꯥꯏꯟ ꯇꯧꯕꯁꯤꯗ ꯉꯁꯤ ꯈꯔ ꯉꯟꯅ ꯇꯨꯝꯖꯤꯔꯥ ꯇꯧꯕꯅꯤꯗ ꯍꯣꯔꯦꯟ ꯃꯤꯀꯞ ꯊꯣꯛꯂꯛꯄ ꯊꯟꯖ ꯌꯦꯡꯗ ꯀꯣꯛ ꯌꯦꯡꯉ ꯂꯣꯏꯔꯦꯗꯅ
ꯐꯥꯔꯦꯅꯦ ꯑꯗꯨ ꯑꯗꯨ ꯏꯇꯥꯎꯕꯨ ꯍꯥꯏꯔꯒꯅ ꯏꯇꯥꯎ ꯇꯨꯝꯊꯣꯛꯑꯝꯃꯣ ꯑꯩ ꯍꯣꯔꯦꯟ ꯕꯣꯜ ꯌꯦꯡꯕꯩ ꯃꯇꯝꯗꯣ ꯑꯗꯨꯎ ꯏꯇꯥꯎꯍꯣꯏꯗ ꯂꯥꯛꯑꯒ ꯏꯇꯥꯎ ꯍꯧꯗꯣꯛꯆꯔꯒꯦ ꯑꯗꯨꯒꯅꯦ ꯑꯩꯈꯣꯏ ꯏꯕꯥꯅꯤ ꯄꯨꯟꯅ ꯌꯦꯡꯃꯤꯟꯅꯁꯤ ꯑꯩꯈꯣꯏꯅ ꯑꯩꯗꯤ ꯏꯇꯣꯝ ꯌꯦꯡꯕꯁꯤ ꯕꯣꯔꯤꯡ ꯆꯨꯏꯌꯦꯕ ꯃꯤ ꯑꯅꯤ ꯑꯍꯨꯝ ꯌꯥꯎꯔꯒꯅ ꯍꯦꯛꯇ ꯋꯥꯈꯜꯖꯤ ꯅꯨꯡꯉꯥꯏꯖꯩꯅꯦ
ꯃꯥꯅꯤ ꯃꯥꯅꯤ ꯕꯣꯜ ꯌꯦꯡꯕꯁꯤ ꯏꯇꯣꯟ ꯌꯦꯡꯉꯕ ꯀꯩꯁꯨ ꯅꯨꯡꯉꯥꯏꯇꯕꯅꯤꯗ ꯃꯌꯥꯝ ꯈꯔ ꯄꯨꯟꯁꯤꯜꯂꯒ ꯋꯥꯋꯥ ꯇꯣꯅꯕ ꯈꯔ ꯌꯦꯡꯕꯅ ꯅꯨꯡꯉꯥꯏꯕ ꯍꯦꯟꯕꯅꯤ ꯁꯨꯃꯥꯏꯟ ꯇꯧꯕ
ꯇꯨꯝꯃꯒꯦ ꯍꯥꯏꯔꯣ ꯏꯇꯥꯎꯕꯨ ꯍꯧꯖꯤꯛ
ꯉꯥꯏꯍꯥꯛ ꯉꯥꯏꯍꯥꯛ ꯇꯨꯝꯃꯒ ꯍꯣꯔꯦꯟ ꯑꯃꯨꯛ ꯍꯧꯒꯠꯄ ꯍꯥꯏꯗꯨꯅꯤꯗ
ꯑꯣ ꯐꯔꯦꯅꯦ ꯑꯗꯣ ꯏꯇꯥꯎ ꯑꯩꯈꯣꯏꯖꯦ ꯋꯥꯛꯀꯤꯡꯒꯨꯝꯕ ꯈꯒ ꯆꯦꯟꯖꯤꯔꫭ ꯍꯛꯆꯥꯡꯁꯦ ꯁꯨꯝ ꯀꯥ ꯃꯅꯨꯡꯗ ꯂꯩꯁꯤꯟꯗꯅ ꯍꯛꯆꯥꯡꯖꯦ ꯅꯨꯡꯉꯥꯏꯇꯕꯒꯨꯝ ꯀꯩ ꯍꯥꯏꯅꯤ ꯌꯨꯝ ꯂꯨꯝꯁꯤꯟꯕꯒꯨꯝ ꯇꯧꯋꯤꯅꯦ ꯋꯥꯛꯀꯤꯡ ꯆꯦꯟꯁꯦ ꯏꯇꯥꯎꯕꯨ ꯁꯪꯒꯗꯣꯏꯔꯤꯕꯣ ꯑꯌꯨꯛꯀꯨꯝꯕꯗ ꯑꯣꯏꯔꯣ ꯅꯨꯃꯤꯗꯥꯡꯗ ꯑꯣꯏꯔꯣ ꯀꯩꯅꯣꯇꯦ ꯅꯨꯃꯤꯗꯥꯡ ꯋꯥꯏꯔꯝ ꯍꯥꯏꯕ ꯅꯨꯃꯤꯗꯥꯡ ꯍꯥꯏꯗꯣꯛꯈ꯭ꯔꯦ ꯁꯣꯏꯗꯣꯛꯈ꯭ꯔꯦꯅꯦ
ꯌꯥꯏ ꯌꯥꯏꯌꯦ ꯅꯨꯃꯤꯗꯥꯡ ꯋꯥꯏꯔꯝꯒꯨꯝꯕ ꯑꯣꯏꯅ ꯆꯦꯟꯕꯅ ꯐꯅꯤ ꯄꯨꯡ ꯑꯍꯨꯝ ꯃꯈꯥꯏ ꯃꯔꯤ ꯃꯔꯤ ꯍꯣꯏ ꯃꯔꯤ ꯃꯔꯤ ꯃꯈꯥꯏ ꯁꯨꯋꯥꯏꯗ ꯆꯦꯜꯂꯁꯨ ꯌꯥꯏꯌꯦ ꯑꯗꯨꯝ
ꯑꯣ ꯑꯗꯨ ꯑꯗꯨꯒ ꯍꯥꯏꯗꯤ ꯑꯩꯈꯣꯏꯖꯦ ꯍꯧꯖꯤꯛ ꯊꯥꯏꯅ ꯃꯇꯝꯗꯗꯤ ꯍꯧꯖꯤꯛꯁꯦ ꯍꯛꯆꯥꯡ ꯁꯥꯖꯦꯜꯒ ꯇꯧꯗꯅ ꯍꯥꯏꯗꯤ ꯍꯛꯆꯥꯡ ꯁꯥꯖꯦꯜ ꯇꯧꯗꯃꯛ ꯇꯥꯔꯒꯁꯨ ꯊꯕꯛ ꯏꯪꯈꯥꯡ ꯇꯧꯕꯒꯤ ꯃꯁꯥ ꯃꯎꯁꯤꯡꯁꯦ ꯂꯣꯏꯅ ꯐꯅ ꯌꯥꯏ ꯍꯧꯖꯤꯛꯀꯥꯟꯁꯤꯗꯤ ꯐꯣꯟ ꯇꯦꯛꯅꯣꯂꯣꯖꯤ ꯃꯌꯥꯝꯁꯤ ꯆꯥꯎꯈꯠꯂꯛꯄꯒꯤ ꯃꯇꯨꯡ ꯏꯟꯅ ꯍꯛꯆꯥꯡꯒꯤ ꯄꯣꯠꯁꯦ ꯍꯦꯛꯇ ꯀꯥꯎꯊꯣꯛꯅꯔꯤꯦ ꯑꯗꯨꯅ ꯑꯩꯈꯣꯏꯁꯦ ꯈꯔ ꯁꯦꯝꯍꯧꯖꯩ ꯑꯗꯨꯒ ꯍꯛꯆꯥꯡ ꯈꯔ ꯐꯅ ꯊꯝꯃꯒ ꯇꯨꯡ ꯀꯣꯏꯅ ꯊꯕꯛ ꯇꯧꯕꯗ ꯅꯨꯡꯉꯥꯏꯅꯕ
ꯍꯣꯏ ꯍꯣꯏ ꯑꯗꯨꯃꯥꯏꯅ ꯑꯩꯣꯏ ꯁꯦꯝꯍꯧꯗ꯭ꯔꯗꯤ ꯁꯨꯝ ꯌꯨꯝ ꯐꯃꯨꯡꯗ ꯍꯤꯞꯁꯤꯜꯂꯒ ꯁꯨꯝ ꯇꯨꯝꯖꯤꯜꯂ ꯂꯩꯕꯁꯤꯅꯗꯒꯤ ꯅꯣꯡꯃ ꯅꯣꯡꯃꯒꯤ ꯆꯥꯁꯤꯟ ꯊꯛꯆꯜꯂꯒ ꯁꯨꯝ ꯍꯤꯠꯄꯒ ꯑꯗꯨꯝ ꯂꯩꯕꯤꯁ ꯅꯣꯡ ꯅꯣꯡꯃꯒꯤ ꯁꯨꯝ ꯀꯪꯈꯠꯂꯛꯏ ꯏꯁꯥꯁꯤ ꯑꯗꯨꯗ ꯍꯥꯏꯗꯤ ꯁꯨꯝ ꯇꯨꯝꯃꯜ ꯂꯩꯔꯁꯨ ꯏꯁꯥꯁꯤ ꯌꯥꯝꯈꯠꯂꯛꯑꯁꯨ ꯑꯩꯈꯣꯏꯒꯤ ꯕꯤꯄꯤꯤꯗ ꯇꯥꯏꯅꯩꯗꯣ ꯑꯗꯨꯅ ꯅꯨꯡ ꯅꯨꯃꯤꯗꯥꯡ ꯋꯥꯏꯔꯝ ꯈꯔ ꯈꯁꯤꯃꯛ ꯍꯦꯟꯅ ꯐꯩ
ꯑꯗꯨꯅꯦ ꯑꯩꯁꯦ ꯑꯩꯁꯨ ꯍꯛꯆꯥꯡꯁꯦꯀꯣ ꯆꯥꯔꯒꯗꯤ ꯃꯄꯥꯟ ꯄꯥꯛꯊꯣꯛꯇꯕꯒꯤ ꯍꯥꯏꯗꯤ ꯆꯥꯁꯤꯟꯕꯗꯣ ꯍꯦꯛꯇ ꯇꯨꯝꯁꯤꯟꯕꯤ ꯈꯣꯠꯄꯤ ꯇꯧꯔꯦꯅꯦ ꯍꯟꯗꯛ ꯃꯇꯥꯡꯁꯦ ꯑꯗꯨꯅ ꯍꯛꯆꯥꯡꯁꯦ ꯏꯅꯨꯡ ꯅꯨꯡꯉꯥꯏꯇꯕꯀꯣ ꯍꯥꯏꯗꯤ ꯋꯥꯋꯀꯤꯡ ꯆꯠꯄ ꯈꯣꯠꯄꯁꯨ ꯈꯔ ꯋꯥꯠꯂꯦꯕ ꯑꯗꯩꯗꯤ ꯑꯦꯛꯁꯔꯁꯥꯏꯁꯀꯤ ꯊꯕꯛꯁꯤꯁꯨ ꯄꯥꯥꯛ ꯇꯧꯗꯕꯗꯒꯤ ꯍꯛꯆꯥꯡꯁꯤ ꯀꯌꯥ ꯅꯨꯡꯉꯥꯏꯇꯦꯅꯤ ꯑꯗꯨꯅ ꯋꯥꯛꯀꯤꯡꯒꯨꯝꯕ ꯈꯔ ꯆꯦꯜꯂꯒ ꯍꯨꯃꯥꯡꯒꯨꯝꯕ ꯈꯔ ꯂꯧꯊꯣꯛꯑꯒ ꯃꯁꯜꯁꯦ ꯈꯤꯇꯪ ꯇꯁꯤꯜꯍꯟꯁꯤꯔꯅ ꯈꯜꯂꯤꯅꯤ ꯑ ꯏꯇꯥꯎꯒ ꯇꯧꯃꯤꯟꯅ ꯇꯥꯔꯒꯗꯤ ꯑꯩꯅ ꯅꯣꯡ ꯐꯥꯗꯣꯛ ꯇꯥꯜꯂꯛꯄ ꯑꯣꯏꯔꯣ ꯅꯠꯇ꯭ꯔꯒꯅ ꯇꯜꯂꯛꯇꯅ ꯇꯨꯝꯁꯤꯜꯂꯒ ꯂꯩꯔꯣ ꯍꯗꯥꯛ ꯑꯃꯅ ꯑꯃꯃꯨꯛ ꯍꯧꯗꯣꯔꯛꯄꯁꯨ ꯌꯥꯏꯗꯅ ꯑꯃꯅ ꯑꯃ ꯍꯧꯅꯔꯒ ꯊꯕꯛꯁꯦ ꯇꯧꯃꯤꯟꯅ ꯇꯥꯔꯒꯗꯤ ꯍꯥꯏꯗꯤ ꯍꯥꯏꯗꯤ ꯑꯗꯨꯝ ꯊꯕꯛꯁꯤ ꯀꯟꯁꯤꯁꯇꯦꯟꯁꯤ ꯑꯣꯏꯅ ꯇꯧꯕ ꯌꯥꯔꯛꯀꯅꯤ ꯍꯥꯏꯌꯦꯕ ꯑꯗꯨꯅ ꯏꯇꯥꯎꯗ ꯍꯪꯉꯛꯏꯅꯤꯅꯦ ꯑꯩꯁꯦ
ꯍꯣꯏ ꯌꯥꯏ ꯏꯇꯣꯝ ꯏꯇꯣꯝ ꯇꯧꯕꯁꯤꯅ ꯈꯔ ꯇꯜꯂꯞ ꯇꯜꯂꯞ ꯂꯩꯗꯅ ꯍꯣꯏ ꯃꯤ ꯄꯨꯜꯂ ꯇꯧꯕꯁꯤꯅꯣꯏ ꯑꯃꯅ ꯇꯜꯂꯁꯨ ꯏꯁꯥ ꯐꯅꯕ ꯇꯧꯕ ꯀꯩꯩꯅꯣꯇ ꯑꯣꯏꯅ ꯍꯧꯔꯒ ꯈꯣꯠꯂꯒ ꯇꯧꯕꯁꯤꯅꯗꯤ ꯐꯅꯤ
ꯑꯗꯨꯅꯤꯅꯦ ꯑꯗꯨ ꯏꯇꯥꯎꯕꯨ ꯈꯣꯡꯎꯞ ꯂꯩꯕ꯭ꯔꯣ ꯈꯣꯡꯎꯞ ꯑꯐꯕ ꯍꯥꯏꯗꯤ ꯆꯦꯟꯕꯁꯤꯁꯨ ꯅꯨꯡꯉꯥꯏ ꯅꯨꯡꯉꯥꯏꯅ ꯆꯦꯟꯗ꯭ꯔꯒꯗꯤ ꯑꯩꯈꯣꯏꯒꯤ ꯀꯥꯥꯛ ꯂꯧꯕꯁꯤꯗꯤ ꯕ꯭ꯔꯦꯟꯗ ꯁꯣꯛꯑꯦ ꯍꯥꯏꯅꯤ ꯃꯍꯥꯛ ꯇꯥꯁꯤꯟꯕ ꯃꯇꯝꯗ ꯆꯦꯟꯕꯗ
ꯑꯃꯗꯤ ꯂꯩꯌꯦ ꯁꯨꯝ ꯋꯥꯛꯀꯤꯡ ꯆꯠꯄꯗ ꯇꯣꯡꯕ ꯑꯃꯗꯤ ꯂꯩꯌꯦ ꯈꯁꯤꯔꯝ ꯌꯥꯕ꯭ꯔꯁꯨ ꯈꯜꯂꯤꯗ ꯍꯋꯥꯛꯀꯤꯡ ꯁꯦꯝꯕꯒꯤ ꯑꯣꯏꯅ ꯅ ꯍꯣꯏ ꯂꯩꯈꯤꯕꯅꯦ ꯑꯗꯨ ꯌꯥꯅꯤꯒꯅ ꯈꯜꯂꯤ
ꯑꯗꯨ ꯇ ꯍꯥꯏꯗꯤ ꯏꯇꯥꯎꯒꯤꯗꯤ ꯂꯩꯔꯦ ꯑꯗꯣ ꯏꯇꯥꯎꯒꯤ ꯈꯣꯞꯁꯦ ꯈꯤꯇꯪ ꯃꯜꯂꯛꯑꯦꯅꯦ ꯑꯗꯨꯅ ꯍꯌꯦꯡꯁꯦ ꯋꯥꯛꯀꯤꯡ ꯆꯦꯟꯗ꯭ꯔꯤꯉꯥꯏꯁꯦ ꯑꯩꯈꯣꯏ ꯗꯨꯀꯥꯟ ꯑꯃꯗ ꯑꯝꯇ ꯆꯠꯃꯤꯟꯅꯧꯁꯤꯅꯦ ꯈꯨꯃꯨꯛꯛ ꯑꯐꯕ ꯑꯝꯇ ꯌꯦꯡꯃꯤꯟꯅꯧꯁꯤꯕ ꯍꯌꯦꯡꯁꯦ
ꯌꯥꯏꯌꯦ ꯌꯥꯏꯌꯦ ꯑꯩ ꯆꯒꯥꯥ ꯇꯣꯡ ꯉꯥꯛꯇꯪ ꯌꯦꯡꯉ ꯂꯣꯏꯒꯦꯅꯅꯦ
ꯑꯗꯨ ꯏꯇꯥꯎꯅ ꯈꯪꯕ ꯗꯨꯀꯥꯟꯒꯨꯝꯕ ꯍꯥꯏꯗꯤ ꯑꯅꯛꯄ ꯑꯩꯈꯣꯏ ꯁ꯭ꯋꯥꯏꯗ ꯂꯩꯕ ꯑꯣꯏꯔꯣ ꯀꯔꯝ ꯀꯔꯝꯕ ꯂꯩꯕ ꯈꯪꯕꯒ ꯂꯩꯒꯦꯅꯦ꯫
ꯍꯧꯖꯤꯛꯇꯤ ꯏꯁꯇꯣꯔꯒꯨꯝꯕ ꯌꯥꯝ ꯂꯩꯕ꯭ꯔꯤꯅꯦ ꯑꯁꯨ ꯍꯥꯏꯐꯦꯠ ꯌꯦꯡꯉꯒ ꯀꯔꯝꯕꯅ ꯐꯔꯤꯕꯅꯣꯗꯣ ꯍꯥꯏꯐꯦꯠ ꯈꯔ ꯅꯛꯄ ꯌꯦꯡꯉ ꯂꯣꯏꯔꯦ ꯑꯩ ꯆꯞ ꯆꯥꯕꯩ ꯈꯪꯗ꯭ꯔꯦ ꯑꯗꯨ꯫ ꯍꯣꯏ ꯍꯧꯖꯤꯛ ꯌꯥꯝ ꯍꯧꯖꯤꯛꯇꯤ ꯁꯣꯁꯦꯜ ꯃꯦꯗꯤꯌꯥꯗ ꯌꯥꯝ ꯊꯥꯒꯠꯂꯛꯦꯗꯅ꯫ ꯑꯁꯤꯗ ꯌꯦꯡꯉ ꯈꯣꯠꯂꯒ
ꯑꯗꯨ ꯍꯦꯛꯇ ꯊꯦꯡꯅꯗꯕ ꯑꯩꯈꯣꯏꯒꯤ ꯊꯑꯣꯟꯒꯤ ꯌꯦꯡꯉꯀꯥꯟꯗꯗꯤ꯫ ꯑꯗꯨꯅ ꯑꯩꯁꯨ ꯀꯗꯥꯏꯗ ꯌꯦꯡꯗꯣꯏꯅꯣꯅꯣ ꯋꯥꯈꯜꯁꯦ ꯆꯃꯝꯅ ꯂꯩꯔꯤꯅꯤ꯫
ꯑꯩꯁꯨ ꯃꯃꯤꯡꯗꯤ ꯆꯞ ꯆꯥꯕꯗꯤ ꯈꯪꯗ꯭ꯔꯦꯗꫭ ꯍꯥꯏꯐꯦꯠ ꯁꯨꯝ ꯍꯥꯏꯐꯦꯠ ꯊꯤꯔꯒ ꯌꯦꯡꯉ ꯂꯣꯏꯔꯦ ꯀꯩꯅꯣ ꯑꯅꯛꯄ ꯀꯋꯥꯏꯗ ꯂꯩꯕꯅꯣ ꯀꯔ ꯀꯩꯝ ꯐꯥꯔꯤꯕꯅꯣ ꯈꯣꯠꯂꯤꯕꯅꯣꯗꯣ ꯍꯥꯏꯐꯦꯠ꯫ ꯌꯦꯡꯒ ꯆꯠꯂ ꯂꯣꯏꯔꯦ꯫
ꯑꯣ ꯐꯔꯦꯅꯦ ꯑꯗꯨ ꯑꯁ ꯀꯩꯅꯣꯁꯨ ꯇꯧꯏꯅꯤ꯫ ꯈꯣꯏꯒꯤ ꯐꯨꯔꯤꯠ ꯈꯣꯡꯒꯥꯎ ꯑꯃꯁꯝꯨ ꯍꯥꯏꯗꯤ ꯍꯨꯃꯥꯡꯁꯦ ꯍꯟꯗꯛꯁꯤ ꯈꯔ ꯆꯥꯕ ꯇꯨꯝꯕ ꯇꯧꯕꯁꯤꯗꯀꫭ ꯑꯩꯈꯣꯏ ꯍꯛꯆꯥꯡꯁꯤ ꯈꯔ ꯐꯦꯠꯀꯤ ꯁꯔꯨꯛꯁꯤ ꯈꯔ ꯍꯦꯟꯒꯠꯂꯛꯄꯍ ꯅꯣꯏ ꯊꯣꯔꯛꯏꯕ꯫ ꯍꯛꯆꯥꯡꯁꯤ ꯑꯗꯨꯒꯤ ꯏꯔꯨꯝ ꯅꯣꯝꯁꯤꯜꯂꯒ ꯏꯅꯝ ꯅꯝꯁꯤꯜꯂꯒ ꯍꯛꯆꯥꯡꯁꯤ ꯑꯗꯨꯝ ꯂꯩꯔꯕ꯫ ꯑꯗꯨꯅ ꯈꯔ ꯍꯨꯃꯥꯡ ꯂꯧꯊꯣꯛꯄ ꯌꯥꯗꯕ ꯋꯤꯟ ꯄ꯭ꯔꯨꯞꯀꯤ ꯐꯨꯔꯤꯠ ꯈꯣꯡꯒꯥꯎ ꯍꯥꯏꯇꯥꯥꯔꯦꯅꯦ ꯋꯀꯤꯡ ꯆꯦꯟꯕꯗ ꯁꯦꯠꯄ ꯌꯥꯕ꯫ ꯑꯃꯁꯨ ꯂꯩꯅꯤꯡꯉꯤꯅꯦ ꯑꯗꯨ ꯑꯩꯈꯣꯏ ꯁ꯭ꯋꯥꯏ ꯑꯅꯛꯄꯗ ꯑꯗꯨꯝ ꯌꯥꯎꯔꯝꯒꯗꯨꯏ ꯖꯥꯠꯂꯥ ꯅꯠꯇ꯭ꯔꯒꯅ ꯑꯥ ꯕꯖꯥꯔ ꯌꯧꯗ꯭ꯔꯗꯤ ꯌꯥꯔꯣꯏꯗꯕꯖꯥꯠꯂꯥ ꯑꯗꯨꯝ ꯍꯌꯦꯡ ꯆꯠꯄꯗ ꯏꯇꯥꯎ ꯈꯪꯕꯒ ꯂꯩꯔꯒꯗꯤ ꯑ ꯑꯃꯗ ꯐꯥꯠ ꯂꯧ ꯄꯥꯏꯁꯤꯜꯂꯨꯕ ꯌꯥꯏꯗꯅ꯫
ꯌꯥꯏ-ꯌꯥꯏ ꯍꯌꯦꯡ ꯆꯠꯄꯗ ꯁꯨꯝ ꯌꯦꯡꯉ ꯂꯣꯏꯔꯦ ꯃꯣꯏ ꯏꯁꯇꯣꯔ ꯗꯒ ꯌꯥꯎꯔꯤꯕ꯭ꯔꯥ ꯅꯠꯇ꯭ꯔꯒꯅ ꯕꯖꯥꯔꯗꯩ ꯌꯦꯡꯉꯨꯕ꯭ꯔꯥ ꯀꯩꯅꯣ ꯌꯦꯡꯉ ꯂꯣꯏꯔꯦ ꯀꯩꯅꯣꯅꯦ꯫
ꯑꯗꯨ ꯑꯣꯏꯇꯥꯔꯒꯗꯤ ꯍꯌꯦꯡꯁꯦ ꯏꯇꯥꯎꯈꯣꯏꯒꯤ ꯄꯨꯡ ꯆꯥꯛ ꯆꯥꯕꯁꯦ ꯄꯨꯡ ꯀꯌꯥꯃꯨꯛꯇ ꯆꯥꯒꯦ꯫
ꯍꯧꯖꯤꯛꯇꯤ ꯑꯗꯨꯝ ꯈꯔ ꯈꯔ ꯊꯤꯔꯞ ꯊꯤꯔꯞ ꯂꯩ ꯄꯨꯡ ꯇꯔꯥ ꯃꯈꯥꯏ ꯇꯔꯥꯃꯥꯊꯣꯏ ꯁ꯭ꯋꯥꯏ ꯆꯥꯏꯔꯦ꯫
ꯑꯣ꯫
ꯑꯗꯨꯂꯣꯏꯔꯒ ꯆꯠꯇꯣꯛꯑꯒ ꯆꯊꫭꯛ ꯆꯠꯊꯣꯛꯎꯔꯁꯨ ꯌꯥꯏꯌꯦ꯫
ꯌꯥꯏꯅꯦ ꯑꯗꯨꯗꯤ ꯆꯥꯛ ꯇꯣꯛꯑꯒ ꯍꯦꯛꯇ ꯀꯥꯞꯊꯣꯛꯎꯔꯁꯦ ꯍꯥꯏꯗꯤ ꯆꯥꯛ ꯌꯦꯟꯁꯥꯡ ꯆꯥꯗ꯭ꯔꯒ ꯗꯤ ꯊꯕꯛꯁꯦ ꯍꯥꯏꯗꯤ ꯊꯕꯛꯁꯦ ꯀꯩ ꯍꯥꯏꯅꯤ ꯎꯝ ꯀꯩ ꯍꯥꯏꯅꯤ ꯀꯩꯒꯨꯝꯕ ꯏꯐꯥꯎ ꯐꯥꯎꯔꯤꯅꯤ ꯍꯛꯆꯥꯡꯗ꯫ ꯆꯥꯛ ꯏꯟꯁꯥꯡ ꯆꯊꯣꯛꯑꯒ ꯊꯕꯛ ꯑꯩ ꯊꯕꯛꯁꯤ ꯂꯩꯇ꯭ꯔꯕꯗꯧꯅ ꯈꯟꯕꯗꯣ ꯆꯥꯛ ꯆꯥꯊꯣꯛꯈ꯭ꯔꯗꯤ꯫ ꯑꯗꯨ ꯍꯩ ꯍꫭꯏꯅ ꯆꯥꯛ ꯏꯟꯁꯥꯡ ꯆꯥꯊꯣꯛꯑꯒ ꯐꯖꯅ ꯆꯠꯂꯨꯔꯁꯤ꯫ ꯎꯝꯨ ꯑꯩꯅ ꯇꯥꯕꯗ ꯃꯣꯏ ꯁꯣꯁꯦꯜ ꯃꯦꯗꯤꯌꯥꯗꫭ ꯏꯇꯥꯎ ꯍꯣꯔꯦꯟ ꯏꯇꯥꯎꯅ ꯑꯗꯨꯨꯝ ꯄꯥꯏꯔꯤꯀꯥꯟꯗ ꯊꯦꯡꯅꯕ ꯌꯥꯎꯔꯒꯗꯤ ꯈꯤꯇꯪ ꯁꯤꯌꯥꯔ ꯇꯧꯔꯛꯎꯅꯦ꯫ ꯅꯇꯥꯎꯖꯦ ꯈꯟꯕꯝ ꯈꯪꯗ꯭ꯔꯤꯕ ꯍꯥꯟꯅ ꯃꯥꯡꯖꯧꯅꯅꯥ ꯈꯤꯇꯪ ꯍꯥꯏꯗꯤ ꯁꯨꯃꯥꯏ ꯁꯨꯃꯥꯏꯅ ꯗꯩ ꯑꯩ ꯌꯦꯡꯅꯤꯡꯕꯗꯣ꯫ ꯑꯗꯨꯒꯤꯅꯤꯅꯦ ꯏꯇꯥꯎ ꯑꯩ
ꯈꯜꯂꯥ ꯌꯦꯡꯉꯣ ꯀꯔꯝꯕꯅ ꯄꯥꯝꯃꯤꯅꯣ ꯈꯣꯠꯂꯤꯅꯣꯗꯣ꯫ ꯑꯩ ꯊꯦꯡꯅꯔꯗꯤ ꯍꯣꯔꯦꯟ ꯑꯗꯨꯝ ꯇꯧꯔꯛꯀꯦ ꯈꯣꯡꯎꯞꯀꯤꯁꯨ ꯑꯗꯒꯤ ꯐ꯭ꯔꯨꯠ ꯈꯣꯡꯒꯥꯎ ꯑꯩ ꯀꯩꯀꯩ ꯑꯄꯥꯝ ꯑꯄꯥꯝꯕ ꯏꯇꯥꯎꯅ ꯀꯩ ꯂꯩꯅꯤꯡꯉꯤꯕ ꯑꯗꯨ ꯌꯥꯎꯕꯔꯥꯅ ꯌꯦꯡꯉꯣ ꯑꯩ ꯍꯣꯔꯦꯟ ꯊꯦꯡꯅꯔꯗꯤ ꯑꯗꯨꯝ ꯇꯧꯔꯛꯀꯦ
ꯑꯣ ꯌꯥꯏ ꯌꯥꯏ ꯑꯗꯨꯅꯦ ꯑꯩꯁꯦ ꯑꯩꯁꯨ ꯑꯗꯨꯝ ꯌꯦꯡꯕꯗꯥꯗꯤ ꯍꯦꯛꯇ ꯊꯦꯡꯅꯕ ꯑꯗꯨꯒ ꯍꯦꯛꯇꯥ ꯃꯥꯏ ꯃꯃꯤꯡꯗꯣ ꯍꯦꯛꯇꯥ ꯍꯧꯖꯤꯛꯀꯥꯟꯗꯤ ꯑꯣꯟꯂꯥꯏꯟ ꯏꯁꯇꯣꯔꯁꯦ ꯌꯥꯝꯃꯟꯗꯅ ꯋꯥꯈꯟꯁꯤ ꯒ꯭ꯌꯥꯟ ꯇꯥꯗ꯭ꯔꯦꯕ ꯑꯃꯗ ꯑꯃꯨꯛ ꯊꯥꯒꯠꯈꯤꯅꯤ ꯑꯃꯗ ꯑꯃꯨꯛ ꯊꯥꯒꯠꯂꯛ ꯐꯥꯅꯤ ꯑꯗꯨꯅ ꯀꯔꯝꯕꯅꯣ ꯑꯩꯅ ꯎꯈꯤꯕꯗꯣꯅ ꯒ꯭ꯌꯥꯟ ꯇꯥꯗ꯭ꯔꯤꯉꯩꯗ ꯍꯦꯛꯇꯥ ꯉꯥꯎꯕꯅ ꯍꯦꯛꯇ ꯍꯥꯜꯂꯤꯅꯦ ꯑꯗꯨꯒꯤ ꯑꯗꯨ ꯐꯔꯦ ꯏꯇꯥꯎ ꯍꯣꯔꯦꯟ ꯏꯇꯥꯎꯅ ꯊꯦꯡꯅ ꯇꯥꯔꯒꯗꯤ ꯑꯝꯇ ꯊꯥꯖꯤꯜꯂꯛꯑꯣ ꯑꯩꯁꯨ ꯌꯦꯡꯉꯥꯒꯦ ꯑꯩꯁꯨ ꯈꯔ ꯊꯤꯕ ꯍꯨꯝꯕ ꯇꯧꯔꯒ ꯌꯦꯡꯉꯥꯒꯦ ꯑꯗꯨꯒ ꯐꯪꯗꯔꯒꯅ ꯍꯌꯦꯡꯗꯣ ꯍꯦꯛꯇ ꯆꯥꯛ ꯇꯣꯛꯑꯒ ꯕꯖꯥꯔꯣꯝꯗꯔꯥ ꯀꯩꯗꯅꯣ ꯆꯠꯊꯣꯛꯎꯔꯥꯁꯤ
ꯍꯣꯏ ꯍꯣꯏ ꯍꯣꯏ ꯑꯩꯁꯨ ꯍꯣꯔꯦꯟ ꯌꯦꯡꯉꯒ ꯊꯥꯖꯤꯜꯂꯛꯑꯒꯦ
ꯑꯣ ꯐꯔꯦ ꯐꯔꯦ ꯏꯇꯥꯎ ꯑꯗꯨꯗꯤ ꯑꯃꯨꯛ ꯊꯝꯃꯒꯦꯀꯣ
ꯑꯣ ꯍꯣ ꯍꯣꯏ ꯍꯣꯏ ꯍꯣꯏ